ꯍꯂꯣ ꯎꯝ ꯀꯩꯗꯧꯅꯣ
ꯑꯣꯕꯤ ꯏꯟꯅ ꯀ ꯀ꯭ꯂꯥꯁ ꯂꯔꯒ ꯂꯥꯒꯒ ꯂꯩꯁꯤ
ꯆꯠ ꯆꯔ ꯋꯥ
ꯆꯤ ꯆꯥꯔꯦ ꯍꯣꯏ ꯅꯪꯗꯤ
ꯆꯥꯗ꯭ꯔꯤꯅꯦ ꯊꯣꯡꯗ꯭ꯔꯤ ꯑꯌꯨꯛꯀꯤ ꯀ ꯏꯟꯁꯥꯡ ꯆꯥꯔꯒꯦ
ꯃꯁꯤꯗꯥꯥꯡꯉꯦ ꯇꯥ
ꯜꯕꯨ ꯍꯥꯥꯎꯕꯔꯦꯅꯦ
ꯍꯥꯎ ꯇ ꯍꯣꯁꯇꯦꯜꯕꯅ ꯎꯄꯥꯥꯏ ꯂꯩꯇ
ꯊꯥꯁꯤ ꯆꯥꯃꯟꯗꯒꯤ ꯊꯤꯔꯦꯅꯦ ꯍꯣꯁꯇꯦꯜꯗ
ꯍꯣꯏ ꯀꯣꯏꯗꯤ ꯍꯣꯁꯇꯦꯜ ꯂꯩꯔꯤ ꯎꯄꯥꯏ ꯂꯩꯇꯦ
ꯍꯣꯁꯇꯦꯜꯒꯤ ꯗꯥ ꯀꯩꯅꯣꯕ ꯃꯣꯏ ꯗꯥ ꯉꯥꯛꯇꯪ ꯇꯧꯔꯤꯁꯦ
ꯗꯥꯛ ꯀꯁꯤꯅꯦ
ꯇꯧꯕ ꯌꯥꯗ꯭ꯔꯣ ꯀꯩꯅꯣꯃ ꯑꯩꯁꯨ ꯑꯦꯂꯚꯦꯟ ꯇꯨꯋꯦꯜꯐꯇ ꯑ ꯉ ꯆꯟ ꯆꯔꯄꯒꯤ ꯈꯔꯅꯦ ꯄꯥꯂ ꯍꯥꯥ ꯇꯨ ꯑꯣꯏꯣꯏ ꯁ ꯎꯝ ꯀꯃꯥꯏꯅ ꯇꯧꯒꯦ ꯍꯧꯖꯤꯛꯇꯤ ꯋꯦꯗꯔ ꯁꯥꯕ꯭ꯔꯥ
ꯍꯣꯏ ꯑꯗꯤ ꯆꯑ
ꯑꯥ ꯌꯥꯝ ꯁꯥꯏꯕ ꯑꯥ ꯐꯩꯅꯦ ꯍꯧꯖꯤꯛꯀꯥꯟꯁꯦ ꯈꯪꯗꯦ ꯋꯦꯗꯔꯁꯦ
ꯎꯝ ꯍꯣꯏ ꯌꯥꯝꯡꯉꯣ ꯑꯣꯟꯅꯔꯥ ꯅꯣꯡꯁꯨꯨ ꯃꯔꯛ ꯑꯃꯒ ꯑꯗꯨꯝ ꯇꯥꯔꯒꯁꯨ ꯂꯩ ꯑꯗꯨꯗꯣꯏ ꯁꯤꯁꯨ ꯌꯥꯏ
ꯑꯗꯨꯅꯦ ꯑꯩꯁꯦ ꯁꯝꯃꯔ ꯍꯥꯏꯗꯣꯏꯔꯣ ꯔꯦꯟꯅꯤ ꯑꯦꯅꯤ ꯁꯤꯖꯟ ꯍꯥꯏꯗꯨꯔꯣ ꯃꯃꯥꯡ ꯆꯍꯤꯗꯤ ꯑꯗꯨꯃꯥꯏꯅ ꯇꯧꯗꯦꯅꯕꯣ
ꯍ ꯃꯅꯦ
ꯃꯥꯡ ꯆꯍꯤꯗꯤ ꯃꯦ ꯖꯨꯟꯗ ꯂꯥꯛꯑꯗꯤ ꯁꯨꯝ ꯌꯥꯝ ꯁꯥꯗ꯭ꯔꯣ
ꯍꯣꯏ ꯌꯥꯝꯅ ꯁꯌꯦ
ꯅꯣꯡꯒ ꯆꯨꯗꯕꯤꯗꯀꯣ
ꯍꯣꯏ ꯑꯩꯈꯣꯏꯗꯤ ꯏꯁꯤꯡ ꯊꯨꯝꯃꯤꯅꯦ ꯀ꯭ꯂꯥꯁꯔꯨꯝꯝꯗꯁꯨ ꯍꯧꯖꯤꯛꯀꯥꯟ ꯈꯔꯗꯤ ꯀꯪꯅꯛꯈ꯭ꯔꯦ ꯑꯗꯨ ꯑꯣꯏꯕꯗꯤ ꯑꯩꯈꯣꯏꯒꯤ ꯂꯦꯞꯇꯒꯤ ꯀ꯭ꯂꯥꯁ ꯂꯣꯗꯅꯤ
ꯏꯁꯤꯡ ꯊꯨꯝꯃꯗꯤ ꯀ꯭ꯂꯥꯁ ꯂꯧꯗ꯭ꯔꯦꯅꯦ
ꯍꯣꯏ ꯆꯠꯁꯤ ꯂꯦꯞꯇꯒꯤ ꯂꯑꯣꯣꯏꯦ ꯑꯃꯀ
ꯑ ꯌꯥꯎꯅꯤꯡꯗꯕꯁꯤꯡꯅꯤꯗꯤ ꯌꯥꯝꯅ ꯅꯨꯡꯉꯥꯏꯕ ꯃꯑꯣꯡꯅꯦꯅꯦ
ꯑꯩꯈꯩꯒꯣꯒꯕ ꯁꯤꯁꯤꯡꯅꯤ
ꯑꯁ ꯅꯣꯏꯒꯨꯝꯕꯗꯤ ꯒ꯭ꯌꯥꯟ ꯇꯥꯕꯅꯤꯅ ꯂꯦꯞꯇ ꯌꯥꯎꯔꯤꯅꯦꯕ ꯌꯥꯎꯅꯤꯡꯕꯗꯤ ꯌꯥꯎꯕ ꯅꯠꯇꯦ
ꯍꯥꯥ
ꯑꯁ ꯂꯣꯏꯔꯦ ꯑꯩꯒꯤ ꯊꯋꯥꯏ ꯌꯥꯎꯕ ꯁꯤꯁꯤꯡ ꯊꯣꯡꯕꯁꯨ ꯂꯦꯞꯇ ꯌꯥꯎꯋꯦꯔ ꯈꯟꯕ ꯑꯣ ꯁꯩꯩ ꯑꯩꯗꯤ ꯀꯣꯂꯦꯖ ꯂꯣꯏꯔꯦ
ꯅꯤꯌꯦ ꯌꯥꯝꯅ ꯀ ꯀ꯭ꯂꯥꯁꯕꯔ
ꯑꯦ ꯁ꯭ ꯋꯥꯃ ꯅꯠꯇ
ꯋꯥꯉꯤ
ꯋꯥꯍꯥꯡꯕ ꯅꯥꯠꯇꯦ ꯆꯨꯝꯅ ꯑꯩꯅ ꯈ ꯊꯨꯅ ꯂꯣꯏꯁꯤꯟꯈꯤꯕ
ꯎꯝ
ꯇꯒꯅꯤꯔ
ꯅꯤꯡꯕ꯭ꯔ
ꯍꯟꯗꯛꯀꯤ ꯀꯩꯅꯣꯝꯃ ꯅꯪꯕꯣ ꯌꯦꯡꯕ꯭ꯔꯣ
ꯄꯣꯗꯤ ꯍꯥꯏ ꯃꯔ ꯃ ꯇ ꯊꯗꯤ ꯍꯥꯏꯗꯤ
ꯀꯩ ꯀꯟꯇ꯭ꯔꯤ ꯁꯞꯄꯣꯔꯠ ꯇꯧꯒꯦꯅ ꯅꯪ ꯃꯔꯛ ꯃꯔ ꯌꯦꯡꯉꯤꯁꯦ
ꯁꯄꯦꯟꯒꯥ ꯑꯔꯖꯦꯟꯇꯤꯅꯥ ꯃꯦꯆ
ꯏꯁꯄꯦꯟꯒ ꯑꯥꯔꯖꯦꯟꯇꯤꯅꯥ ꯐꯖꯕꯉꯥꯛ ꯐꯖꯕꯉꯥꯛ ꯈꯜꯂꯅꯦ ꯑꯩꯅ ꯔꯥ꯭
ꯕ꯭ꯔꯖ
ꯎꯝ ꯕ꯭ꯔꯥꯖꯤꯜꯒ ꯕ꯭ꯔꯥꯖꯤꯜꯒ ꯏꯪꯂꯦꯟ
ꯎꯝ ꯐ꯭ꯔꯥꯟꯁꯀꯤꯁꯨ ꯐꯖꯩ ꯍꯥꯏꯕ ꯑꯃꯨꯝ ꯇꯧꯋꯦ
ꯐ꯭ꯔꯥꯟꯁꯨ ꯐꯖꯩ ꯑꯥꯎ ꯑꯗꯨ ꯍꯟꯗꯛꯁꯦ ꯈꯪꯗꯦꯅꯦ ꯉꯔꯥꯡ ꯉꯔꯥꯡꯒꯤ ꯄ꯭ꯂꯦꯗꯤ ꯌꯦꯡꯉꯣꯅꯦ ꯅꯪ ꯌꯦꯡꯕ꯭ꯔ
ꯉꯔꯥꯡ ꯌꯦꯡꯅꯦ ꯑꯩꯈꯣꯏꯅ ꯂꯥꯛꯁꯤꯕ ꯆꯠꯄꯤꯒꯦ
ꯑꯣ ꯉꯔꯥꯡ ꯖꯔꯃꯅꯤꯒ ꯏꯀ꯭ꯋꯥꯗꯔ ꯇꯧꯕꯗꯣꯀꯣ ꯖꯔꯃꯅꯤ ꯄꯈꯤꯕꯗꯣ
ꯑꯣ ꯐꯖꯕ꯭ꯔꯥ
ꯑꯥꯎ ꯐꯖꯩꯖꯤꯛ ꯍꯟꯗꯛ ꯃꯔꯛꯁꯤ ꯑꯗꯨꯃꯥꯏꯅ ꯇꯧꯋꯤꯅꯦ ꯃꯁꯛ ꯈꯪꯗꯕꯁꯤꯡꯅ ꯑꯗꯨꯝ ꯍꯦꯟꯅ ꯍꯩꯕꯒꯨꯝ ꯇꯧꯕꯤꯅꯤ ꯁꯨꯃꯥꯏꯅ ꯇꯧꯗ꯭ꯔ ꯀꯟꯇ꯭ꯔꯤ ꯀꯟꯇ꯭ꯔꯤ ꯃꯤꯡ ꯇꯥꯗꯕꯁꯤꯡꯅ ꯍꯦꯟꯅ ꯍꯩꯁꯨꯝ ꯇꯧꯗ꯭ꯔ
ꯋꯥ
ꯁꯨꯃꯥꯏꯅ ꯇꯧꯋꯤꯀꯣ ꯑꯗ ꯁꯄ
ꯎ ꯄ ꯃ ꯅ ꯄꯥꯎꯗ ꯌꯥꯝ ꯍꯥꯏꯕꯗꯤ ꯃꯣꯏꯅ ꯌꯥꯝꯅ ꯄꯥꯏꯕꯗꯨꯃꯅ ꯑꯣꯏ
ꯈꯪ
ꯀꯦꯔꯤꯒꯤꯅ
ꯅ ꯄꯥꯝꯕ ꯌ
ꯁꯚꯦꯟꯇꯅꯦ ꯇ꯭ꯋꯦꯟꯇꯅꯦ ꯅꯥꯟꯇꯤꯟ
ꯏ ꯅꯥꯏꯟꯇꯤꯟ ꯃꯥꯜꯂꯦꯀꯣ ꯌꯥꯝꯥ ꯃꯥꯜꯗ
ꯑꯥ ꯅꯥꯏꯟꯇꯤꯟꯗꯃ ꯇ꯭ꯋꯇꯤꯟ ꯀꯥꯏꯗ꯭ꯔꯦ
ꯀꯗꯔꯤ ꯑꯗꯨꯅꯤ ꯅꯨꯄꯤꯁꯤꯡꯁꯦ ꯕꯣꯜ ꯍꯩꯕꯗꯤ ꯌꯦꯡꯗꯦꯀꯣ ꯐꯥꯒꯤ ꯇꯧꯕꯅꯦ ꯐꯖꯩꯗ ꯏꯁꯄꯦꯟꯁꯨ ꯐꯖꯩ ꯑꯔꯖꯦꯟꯇꯤꯅꯥꯁꯨ
ꯔꯣꯅꯥꯜꯎꯗꯣꯒꯤ ꯄꯣꯇꯣꯗꯁꯨ ꯐꯖꯅ ꯇ ꯑꯣꯏꯔꯁꯨ ꯃꯥꯒꯤ ꯐꯦꯟꯁꯤꯡꯅ ꯎꯅꯤꯡꯗ
ꯑꯗꯨꯃꯥꯏꯅ ꯅꯣꯏꯅꯁꯨ ꯑꯗꯨꯃꯥꯏꯅ ꯍꯥꯏꯌꯦꯅ ꯑꯗꯨꯒ ꯄꯣꯔꯇꯨꯒꯜꯒꯤ ꯐꯦꯟꯅꯁꯨ ꯑꯗꯨꯃꯥꯏꯅ ꯍꯥꯏꯌꯦꯅꯦ ꯃꯦꯁꯤꯒꯤ ꯐꯦꯟꯗ ꯌꯦꯡꯅꯤꯡꯗꯦꯅ
ꯃꯁꯗꯦꯀꯣ ꯑꯗꯨ ꯑꯗꯨ ꯔꯣꯅꯥꯗꯣꯕꯨ ꯌꯥꯝꯅꯝ ꯄꯥꯝꯗꯦ ꯃꯁꯤ ꯌꯥꯝ ꯄꯥꯝꯃꯦ ꯃꯗꯨꯒꯨꯝꯕ ꯂꯩꯗꯦꯕ ꯑꯗꯨꯝ ꯐꯥꯒꯤ ꯇꯥꯎ ꯇꯧꯔꯒ ꯇꯧꯔꯒ ꯁ ꯃꯥꯒꯤ ꯃꯥꯒꯤ ꯁꯥꯏꯠ ꯂꯧꯕꯗꯣ ꯑꯗꯨꯃꯥꯏꯅ ꯍꯥꯎꯋꯦ
ꯀꯩꯒꯤꯅꯣ ꯑꯗꯨꯝ ꯃꯤ ꯃꯤ ꯃꯤ ꯗꯤ ꯑꯥꯗꯗꯤ ꯅꯨꯡꯁꯤꯅ ꯂꯩꯌꯦꯅꯦ ꯔꯅꯥꯥꯜꯗꯣꯒ ꯃꯤ ꯒꯤ ꯑꯥꯗ ꯅꯨꯡꯁꯤꯅꯔ ꯂꯩꯔꯤꯅꯦꯕ ꯔꯣꯅꯥꯜꯗꯣ ꯃꯦꯁꯤ ꯃꯣꯏꯗꯤ ꯇꯤꯟꯅꯔꯒ ꯀꯩꯁꯨ ꯈꯅꯗꯅ ꯍꯣꯏ ꯁ꯭ꯋꯥꯏꯗꯅ ꯍꯦꯟꯅ ꯈꯅꯥꯅꯒ ꯁꯞꯄꯣꯔꯠ ꯇꯧꯅꯔꯒꯥ ꯃꯤꯅ ꯍꯥꯏꯌꯦ ꯑꯥꯁ ꯑꯗꯨꯃꯥꯏꯅ ꯍꯥꯏꯌꯦꯕ ꯀꯒꯤꯅ ꯈꯪꯗꯦ
ꯑꯗꯨꯅ
ꯎꯝ
ꯅꯪꯅꯤ ꯉꯁꯤ ꯀꯔꯤ ꯀꯔꯤ ꯊꯕꯛ ꯇꯧꯔꯥ
ꯑꯥꯁ ꯉꯁꯤ ꯊꯕꯛ ꯀꯩꯁꯨ ꯇꯧꯗꯦꯗ ꯍꯧꯒꯠꯄꯗ ꯉꯥꯏꯔꯤ
ꯅꯪ ꯅꯪ꯭ꯔꯂꯦꯒꯌꯥ
ꯑꯩ ꯃꯄꯥꯟꯗ ꯂꯩꯕ
ꯎꯝ
ꯑꯥꯗꯨꯒꯤ ꯕꯣ ꯌꯦꯡꯕꯀꯣ ꯕꯣꯜ ꯌꯦꯡꯕꯒꯤ ꯊꯦꯡꯅ ꯇꯨꯝꯕ ꯄꯨꯡ ꯁꯚꯦꯟ ꯑꯩ ꯑꯗꯨꯋꯥꯏꯗ ꯇꯨꯝꯃꯦꯕ ꯑꯥꯗꯨꯒꯤ ꯊꯦꯡꯅ ꯇꯨꯝꯕꯒꯤꯀꯣ ꯍꯧꯒꯠꯄ ꯋꯥꯕ
ꯑꯥꯎ
ꯅꯤꯗꯥ
ꯑꯥ
ꯀ꯭ꯂꯥꯁ ꯆꯠꯇꯣꯏꯔꯣ ꯍꯌꯦꯡꯁ
ꯑꯃꯃꯨ ꯀꯆꯥ ꯄꯅꯤ
ꯅꯪ ꯁꯇꯔꯗꯦ ꯑꯣꯐ ꯄꯤꯕ꯭ꯔꯣ
ꯄꯁꯥ ꯂꯤ ꯑꯣꯦ
ꯅꯨꯡꯉꯥꯏꯕ꯭ꯔꯥ ꯀꯃꯥꯏꯅ ꯇꯧꯒꯦ
ꯍꯂꯣ ꯊꯃꯤ ꯋꯥꯔꯦ
ꯋꯥꯕꯅ ꯍꯌꯦꯡ ꯋꯥꯏ ꯅꯨꯡꯉꯥꯏꯗꯣꯏꯅꯦ
ꯍꯗꯦ
ꯅꯨꯡꯉꯥꯏ ꯋꯥꯗꯣꯏꯅꯦ ꯍꯥꯏꯕꯗ ꯑꯍꯟꯒꯤ ꯄ꯭ꯔꯃꯥꯟ ꯄ꯭ꯔꯃꯥꯟ ꯂꯩꯕꯗꯣ ꯀꯃꯥꯏꯅ ꯇꯧꯗꯣꯏꯅꯦ
ꯑ ꯍꯥꯏ
ꯍꯧꯖꯤꯛ ꯋꯥ ꯍꯧꯕꯅ ꯍꯦꯡ ꯋꯥꯏ ꯅꯨꯡꯉꯥꯏꯗꯣꯏꯅꯦ ꯀꯥꯏꯅ ꯏꯃꯥ ꯃꯄꯥꯗ ꯀꯌꯥꯝ ꯇꯣꯏꯅ ꯍꯥꯏꯕꯗꯣ
ꯎꯝ
ꯍꯧꯖꯤꯛ ꯅꯨꯡꯉꯥꯏꯕ ꯄꯥꯝꯕꯅꯣ ꯀꯥꯏꯅ ꯑꯩꯈꯣꯏꯗꯤ ꯑꯩꯈꯣꯏꯒꯤ ꯍꯧꯖꯤꯛ ꯍꯧꯖꯤꯛ ꯍꯧꯖꯤꯛ ꯑꯉꯥꯡ ꯑꯣꯏꯔꯤꯉꯩꯗꯤ ꯑꯩꯈꯣꯏꯗꯤ ꯅꯨꯡꯉꯥꯏꯕ ꯂꯣꯏ ꯁꯨꯈꯦꯕ ꯑꯗꯨꯒꯤ ꯋꯥꯕꯗꯨ ꯇꯟꯈ꯭ꯔꯦꯕꯀꯣ ꯑꯗꯨꯕꯨ ꯑꯗꯨꯕꯨ ꯑꯩꯈꯣꯏꯗꯤ ꯍꯥꯟꯅ ꯅꯨꯡꯉꯥꯏꯈ꯭ꯔꯕꯅꯤꯅ ꯍꯌꯦꯡꯋꯥꯏ ꯀꯩꯗꯧꯗꯣꯏꯅꯣ ꯈꯪꯗꯦ
ꯎꯝ
ꯍꯉꯥꯏꯅ ꯀꯩ ꯇꯧꯗꯣꯏꯅꯣ
ꯃꯇꯝꯁꯦ ꯑꯣꯟꯅꯔꯦꯕ ꯍꯧꯖꯤꯛ ꯃꯇꯝꯗꯤ
ꯍꯣꯏ
ꯇꯨ ꯊꯥꯎꯖꯟ ꯇ꯭ꯋꯦꯟꯇꯤ ꯁꯤꯛꯁ ꯑꯣꯏꯔꯕꯅꯤꯅ ꯌꯥꯗ꯭ꯔꯦ ꯍꯧꯖꯤꯛ ꯃꯇꯝꯁꯦ ꯂꯣꯏ ꯑꯣꯟꯅꯈ꯭ꯔꯕ
ꯍꯔꯣꯏꯅꯑꯣꯅ
ꯀꯩ ꯆꯥꯅꯣ
ꯄꯀꯣꯟ ꯆ
ꯄꯀꯣꯟ
ꯑ
ꯄꯣꯀꯣꯟꯁꯨ ꯀꯩꯅꯣꯃ ꯃꯈꯜ ꯌꯥꯝ ꯂꯩꯗꯥꯏꯅꯦ
ꯍꯣꯏ ꯏꯅꯦ ꯃꯉꯥ ꯃꯉꯥꯕꯤ ꯑꯗꯨꯅꯦ
ꯃꯉꯥ ꯄꯤꯕ ꯍꯥꯏꯕꯗꯤ ꯔꯦꯗꯤꯃꯦꯠꯂꯣ ꯅꯠꯇ꯭ꯔꯒꯅ
ꯍꯣꯏ
ꯀꯩꯅꯣꯃ ꯕꯇꯔ ꯃꯅꯝꯔꯣ ꯑꯗꯨꯒꯨꯝꯕ ꯅꯝꯕꯗꯣ ꯑꯩꯗꯤ ꯍꯥꯎꯋꯦꯅꯦ
ꯑꯩꯒꯤꯗꯤ ꯊꯄꯤ ꯇꯧꯔꯒ ꯈꯔ ꯁ ꯈꯔꯁꯨ ꯊꯣꯡꯕꯗꯣ ꯃꯗꯨꯟ ꯊꯑꯣꯦ
ꯑꯣ ꯍꯧꯖꯤꯛ ꯀꯩꯅꯣꯃ ꯂꯣꯀꯦꯜꯁꯤꯡꯅ ꯌꯣꯟꯕꯗꯀꯣ ꯃꯌꯥꯡꯁꯤꯡꯅꯒ
ꯑ‌ꯣ ꯊꯨꯝꯒ ꯍꯥꯞꯄꯒ ꯃꯣꯔꯣꯛ ꯈꯤꯇꯪ ꯆꯥꯏꯔꯒ ꯃꯅꯝ ꯊꯣꯛꯇꯕꯗꯀꯣ ꯑꯩꯗꯤ ꯑꯗꯨꯝ ꯄꯥꯝꯗꯦ ꯀꯩꯅꯣ ꯃꯥ ꯃꯣꯏ ꯄ꯭ꯂꯥꯁꯇꯤꯛꯇ ꯄꯤꯀꯦꯠꯇ ꯂꯥꯛꯄꯗꯣ ꯑꯗꯨꯅ ꯄꯥꯝꯕꯅꯦ ꯃꯅꯝꯁꯨ ꯅꯨꯡꯁꯤꯌꯦꯅ
ꯍꯣꯏꯣꯏ ꯃꯥ
ꯇ‌ꯪꯂ‌ꯣ ꯂꯨꯄꯥ ꯃꯉꯥ ꯄꯤꯕ
ꯄꯦꯛꯀꯤꯡ ꯇꯧꯕꯗꯣ ꯃꯉꯥ ꯄꯤꯌꯦꯦ ꯑꯆꯧꯕꯗꯨꯗꯤ ꯇ꯭ꯋꯦꯟꯇꯤ ꯐꯥꯏꯚ ꯊꯥꯀꯤꯌꯥ ꯄꯤ
ꯌꯥꯅ
ꯋꯥ
ꯄꯣꯀꯣꯔꯟ ꯆꯥꯔꯒꯥ ꯃꯇꯝ ꯂꯦꯟꯕꯁꯨ ꯅꯨꯡꯉꯥꯏꯀꯣ ꯁꯨꯃꯥꯏꯅ ꯇꯧꯗ꯭ꯔ‌ꯣ
ꯃꯥꯅꯦ ꯃꯥꯅꯦ
ꯅꯨꯡꯉꯥꯏ
ꯇꯎ ꯎꯕꯨ ꯌꯦꯡꯕ ꯍꯛꯇꯦ ꯆꯥꯛꯄꯣꯠ ꯆꯥꯕ ꯅꯨꯡꯉꯥꯏꯕꯅꯦ
ꯎꯝ ꯒꯦꯝ ꯁꯥꯟꯅꯕꯁꯨ ꯅꯨꯡꯉꯥꯏ ꯍꯀꯣꯟ ꯆꯥꯔꯗꯤ ꯅꯨꯡꯥꯏ ꯇꯧꯋ‌ꯦ
ꯑꯗꯨꯅꯥ ꯄꯣꯀꯣꯟꯣꯟꯕꯨꯁꯨ ꯌꯥꯝ ꯊꯥꯒꯠꯅꯤꯡꯉꯥꯏ ꯂꯩꯌ‌ꯦ ꯑꯈꯣꯏ ꯎꯝ ꯇꯧꯗ꯭ꯔ ꯌꯥꯗ꯭ꯔꯁꯤꯡ ꯚꯗꯤꯑꯣ ꯚꯤꯗꯤꯑꯣ ꯅꯝꯃꯒꯥ ꯀꯅꯥꯅꯣ ꯄꯨꯊꯣꯛꯄꯅꯣ ꯍꯥꯏꯅ ꯔꯤꯁꯥꯔꯁ ꯇꯧꯕꯗꯗꯤ ꯀꯥꯏꯅ ꯀꯅꯥꯅ ꯁꯤꯒꯨꯝꯕ ꯀꯣꯞꯊꯗꯔꯒꯥ ꯀꯨꯀꯔꯗꯥ ꯀꯥꯝꯃꯒ ꯁꯨꯃꯥꯏ ꯑꯣꯟꯈꯤꯕꯅꯣ ꯀꯥꯏꯅ ꯀꯅꯥꯅ ꯍꯥꯟꯅ ꯍꯧꯋꯤꯅꯣ
ꯅꯦ ꯅꯪꯅꯥ ꯈꯪꯗꯅꯦꯗꯗꯤ
ꯑꯐꯥꯎꯇꯗꯤ ꯌꯥꯗ꯭ꯔꯦ ꯍꯥꯏꯗꯤ ꯃꯥꯒꯤ ꯕꯦꯅꯤꯐꯤꯠꯁꯤ ꯌꯥꯝ ꯂꯩꯌꯦꯕꯥ
ꯑꯥ
ꯌꯥꯝꯅꯁꯨ ꯁꯣꯐ ꯑꯣꯏꯕ ꯃꯍꯥꯎꯁꯨ ꯂꯩꯕ ꯃꯇꯝꯁꯨ ꯀꯨꯏꯅꯁꯨ ꯆꯠꯄꯥ ꯌꯥꯝꯅꯁꯨ ꯍꯥꯟꯕꯥ ꯑꯥ ꯌꯥꯃꯦ ꯃꯥꯏꯕꯦꯅꯤꯐꯤꯠꯁꯦ
ꯑꯣꯏ ꯃꯥꯥꯟꯅꯦ
ꯁꯨ ꯂꯦꯟꯕ ꯅꯨꯡꯉꯥꯏꯕ
ꯃꯥꯅꯦ
ꯑꯁ ꯌꯥꯝ ꯊꯥꯒꯠꯅꯤꯡꯉꯥꯏ ꯂꯩꯕꯗ ꯑꯩꯗꯤ
ꯐꯅꯤꯅꯦ
ꯇꯁꯦꯡꯅ
ꯅ ꯍꯇꯤꯔ ꯀꯦ ꯇꯗꯣꯅ
ꯎꯝ ꯂꯩꯗꯦ ꯍꯣꯔꯦꯟ ꯈꯟꯗꯦꯔ ꯑꯁꯤꯗꯤ ꯑꯗꯨꯝ ꯂꯩꯒꯅꯤꯗ ꯌꯨꯝꯗ
ꯑꯥ
ꯅꯪꯗꯦ
ꯁꯤ ꯍꯧꯖꯤꯛꯇꯤ ꯑꯗꯨꯝ ꯂꯩꯅꯤꯗ ꯁꯦꯚꯦꯟꯗ ꯗ꯭ꯌꯨꯇꯤꯃꯨꯛꯀ ꯆꯠꯀꯅꯤ ꯉꯁꯤꯛꯂꯕꯤꯒ ꯍꯣꯁꯄꯤꯇꯥꯜꯗ
ꯐꯩ ꯐꯩ ꯐꯖꯅ ꯍꯣꯠꯅꯧ ꯐꯖꯅ ꯍꯣꯠꯅꯒꯗꯧꯕꯅꯤ
ꯍꯣꯏ
ꯎ ꯑ
ꯑꯣ
ꯀꯩꯅꯣꯃ ꯀꯔꯝ ꯀꯥꯟꯗ ꯂꯩꯒꯦ ꯑꯃꯨꯛ ꯑꯥꯔꯖꯦꯟꯇꯤꯅꯥꯒꯤ ꯄ꯭ꯂꯦꯁꯦ
ꯇ꯭ꯋꯦꯟꯇꯤ ꯑꯩꯠꯇ ꯅꯠꯇ꯭ꯔꯣ
ꯀꯥꯎꯕꯦ ꯑꯣ ꯐꯀꯣꯁ ꯂꯩꯅꯤ ꯀꯝ ꯆꯦ ꯇꯁꯃ
ꯑ ꯃꯜꯁꯤ ꯌꯦꯡꯒꯦ
ꯍꯥꯥ
ꯃꯗꯨꯗꯤ ꯌꯦꯡꯒꯦꯕ
ꯎꯝ ꯇꯔ ꯑꯣꯏꯣꯏꯅꯦ ꯍꯥ
ꯎꯝ
ꯇꯨꯝꯗꯕꯤꯗ ꯌꯦꯡꯕ ꯇꯥꯔꯦꯅꯦ
ꯍꯣꯏ
ꯔꯣꯨꯝ ꯍꯥꯏꯗꯤ ꯅꯨꯡꯉꯥꯏꯔꯁꯤ